ꯍꯜꯂꯣ ꯀꯩꯇꯧꯔꯤꯅꯣ ꯑꯩꯗꯤ ꯀꯩꯁꯨ ꯇꯧꯗꯦ ꯑꯩꯗꯨꯀꯣ ꯉꯁꯤ ꯀꯩꯅꯣ ꯆꯠꯂꯨꯕꯒꯤ ꯋꯥꯔꯦꯕꯀꯣ ꯑꯗꯨꯅ ꯁꯨꯝ ꯂꯩꯔꯝꯒꯅꯤ
ꯑꯣ
ꯑꯩ ꯏꯕ ꯂꯣꯏꯗ꯭ꯔꯤꯒ ꯈꯔ ꯂꯩꯔꯤꯌꯦ ꯏꯒꯗꯕ
ꯑꯣ
ꯉꯥꯔꯥꯡ ꯁꯥꯃꯤꯠ ꯇꯧꯔ ꯍꯥꯏ
ꯉꯔꯥꯡ ꯍꯌꯦꯡ ꯅꯠꯇꯕꯡ
ꯑꯩꯅ ꯁꯣꯏ
ꯍꯌꯦꯡ ꯁꯃꯤꯠ ꯇꯧꯕꯗꯣ ꯍꯣꯏ ꯑꯩ ꯉꯍꯥꯛꯇꯪ ꯂꯩꯔꯒ ꯏꯒꯦ ꯑꯗꯨꯒ ꯂꯣꯏꯁꯤ ꯝꯕ ꯉꯝꯕ꯭ꯔꯦ ꯌꯦꯡꯒꯦꯀꯣ ꯍꫭꯏ ꯑꯗꯣ ꯅꯪꯗꯤ ꯀꯌꯥꯃꯨꯛ ꯋꯥꯠꯂꯤꯒꯦ ꯑꯣꯏꯒꯗꯕ
ꯑꯩꯗꯤ ꯄꯦꯆ ꯇꯔꯨꯛ ꯇꯔꯦꯠ ꯍꯧꯖꯤꯛ ꯂꯩꯑꯦ
ꯑꯣ ꯑꯗꯨꯗꯤ ꯌꯥꯝꯗ꯭ꯔꯦ ꯉꯁꯤꯗꯤ ꯉꯁꯤ ꯂꯣꯏꯁꯤꯟꯕ ꯉꯝꯅꯅꯤꯡꯕꯣ ꯅꯪꯒꯤ ꯑꯗꯨꯗꯤ
ꯉꯥꯁꯤ ꯌꯥꯗ꯭ꯔꯦ
ꯀꯩꯒꯤ ꯇꯨꯝꯃꯗꯣꯏꯔꯣ
ꯍꯣꯏ ꯇꯨꯝꯅꯤꯡꯉꯦ ꯋꯥꯔꯦꯀꫭ ꯗꯨꯇꯤ ꯆꯠꯀ꯭ꯔ
ꯍꯣꯏ ꯋꯥꯔꯦ ꯋꯥꯔꯦ ꯗꯨꯇꯤꯁꯦ ꯂꯦꯞꯄꯗꯤ ꯐꯒꯗꯕꯅꯦ
ꯍꯣꯏ ꯂꯦ ꯂꯦꯞ ꯂꯦꯞꯀ ꯋꯥꯔꯦ ꯌꯥꯝꯅ ꯑꯩꯒꯤ ꯀꯌꯥꯅꯔꯦ
ꯍꯌꯦꯡꯗꯒꯤ ꯅꯥꯔꯣ ꯅꯪꯗꯣ ꯑꯩ ꯗ꯭ꯌꯨꯇꯤ ꯆꯠꯂꯔꯣꯏꯒꯦ ꯑꯩ ꯏꯁꯥ ꯉꯝꯗ꯭ꯔꯦ ꯍꯥꯏꯔꯒ ꯂꯩꯍꯔ
ꯍꯣꯏ ꯑꯗꯨ ꯇꯜꯂꯦꯗꯤ
ꯀꯩꯒꯤ
ꯇꯧꯕ ꯂꯥꯛꯀꯅꯤ ꯑꯗꯨꯗꯤ ꯑꯩꯗꯤ ꯇꯥꯜꯂꯦ
ꯑꯥ ꯑꯥ ꯑꯗꯨꯁꯨ ꯆꯨꯝꯃꯦ ꯀꯩ ꯏꯟꯁꯥꯡ ꯆꯥꯡꯒꯒꯦ
ꯃꯁꯤ ꯀꯔꯤ ꯀꯥꯡꯁꯣꯏ ꯀꯥꯡꯁꫭꯏ ꯆꯔꯦ ꯍꯣꯏ ꯃꯁꯤꯗꯤ ꯍꯥꯎꯔꯦ ꯅꯗꯤ
ꯑꯩꯁꯨ ꯆꯥꯔꯦ
ꯀꯔꯤ ꯍꯤꯖꯥꯟ
ꯉꯁꯤꯗꯤ ꯍꯋꯥꯏ ꯊꫭꯡꯉꯦꯀꯣ ꯍꯋꯥꯏ ꯀꯦ ꯆꯥꯃꯜꯂꯁꯨ ꯎꯝ ꯆꯥꯅꯤꯡꯗꯦ ꯍꯥꯏꯕꯗꯣ ꯈꯪꯕ꯭ꯔꯥ ꯑꯗꯨ ꯑꯗꯨ ꯇꯧꯔꯦ ꯌꯥꯗ꯭ꯔꯦ ꯅꯣꯏ ꯌꯦꯡꯕ ꯅꯪꯈ꯭ꯔꯣ ꯑꯩ ꯀꯔꯤ ꯑꯗꯣ ꯉꯁꯤ ꯉꯁꯤ ꯀꯩꯀꯩ ꯊꯕꯛ ꯇꯧꯈꯤꯒꯦ ꯍꯥꯏꯔꯛꯑꯣꯗꯅ ꯀꯗꯤ ꯎꯝ ꯎꯝ
ꯉꯁꯤ ꯗꯨꯇꯤ ꯆꯄ꯭ꯔ ꯆꯠꯄꯀ
ꯦ ꯀ ꯑꯤꯗꯤ ꯁꯦꯕ ꯀꯩꯗꯧꯕ ꯍꯥꯏꯅꯣ ꯍꯥꯏꯔꯛꯑꯣ ꯔꯗ ꯅꯠꯇ꯭ꯔ
ꯍꯤꯗꯞꯒꯨꯝꯕ ꯀꯣ ꯄꯦꯁꯤꯡꯗꯨ ꯄꯤꯈ꯭ꯔꯦ ꯀꯥꯞꯈ꯭ꯔꯦ ꯎꯝ ꯑꯗꯨꯔꯁꯤꯅ ꯁꯤꯇꯣꯔꯣ ꯁꯤꯠꯇꯣꯔꯣ ꯍꯥꯏꯌꯦ ꯑꯗꯨꯗꯤ ꯂꯣꯏꯅꯃꯛ ꯇꯧꯔꯦ
ꯑꯗꯨ ꯍꯣꯁꯇꯦꯜꯗ ꯂꯩꯕꯗꯗꯤ ꯀꯩ ꯀꯩ ꯇꯧꯒꯦ ꯁꯁꯗ꯭ꯔ ꯋꯥꯅꯦꯦ ꯐꯔꯦ ꯐꯔꯦ ꯑꯩꯗꯤꯀꯣ ꯉꯁꯤ ꯑꯌꯨꯛ ꯉꯟꯅ ꯍꯧꯒꯠꯂꯦ ꯑꯗꯨꯒ ꯑꯩꯒꯤ ꯀꯥꯗꯣ ꯈꯔ ꯂꯣꯏꯁꯜꯂꯦ ꯀꯥꯗ ꯂꯣꯏꯁꯜꯂꯒ ꯀ꯭ꯂꯥꯁ ꯆꯠꯅꯕ ꯇꯧꯔꯦ ꯀ꯭ꯂꯥꯁꯇꯨ ꯆꯠꯊꯣꯛꯎꯔꯦ ꯀ꯭ꯂꯥꯁ ꯆꯠꯂꯨꯔꯒ ꯍꯜꯂꯛꯑꯒ ꯋꯥꯔꯅ ꯉꯥꯏꯍꯥꯛ ꯄꯣꯊꯥꯔꯦ ꯄꯣꯊꯥꯔ ꯃꯇꯨꯡꯗ ꯗ꯭ꯌꯨꯇꯤ ꯉꯥꯏꯍꯥꯛ ꯆꯠꯂꯨꯔꯦ ꯆꯠꯂꯒ ꯍꯤꯗꯥꯛ ꯀꯩꯀꯩ ꯃꯣꯏꯒꯤꯅ ꯍꯥꯏꯔꯛꯄꯗꯣ ꯇꯧꯊꯣꯛꯎꯔꯦ ꯑꯗꯨꯒ ꯍꯜꯂꯛꯑꯦꯗꯅ ꯍꯜꯂꯛꯑꯒ ꯋꯥꯔꯦꯅ ꯉꯥꯛꯇꯪ ꯄꯣꯊꯥꯔꯑꯦ ꯄꫭꯠꯊꯥꯕ ꯂꯣꯏꯔꯒ ꯆꯥꯛ ꯆꯥꯔꯒ ꯏꯤꯔꯒꯦꯅ ꯇꯧꯕꯗ ꯑꯃ ꯋꯥꯔꯦꯕꯀꯣ ꯉꯁꯥꯏꯗꯨꯗꯤ ꯁꯛꯈꯤꯕꯒꯤ ꯗ ꯄꯗꯣ ꯀꯩꯒꯤ ꯀꯩꯒꯤ ꯎꯗ꯭ꯔꯤꯕ ꯑꯩ ꯂꯥꯛꯑꯝꯃꯤꯗꯨꯗꯤ ꯑꯣ
ꯑꯗꯨꯅꯦ ꯎꯗ
ꯑ ꯑꯣ ꯍ ꯑꯃ ꯃꯤꯁ ꯇꯧꯋꯦ ꯑꯩꯁꯨꯀꯣ ꯅꯪꯒꯤꯅ ꯂꯥꯛꯀꯦꯅ ꯇꯧꯕꯅꯦꯕ ꯑꯗꯨꯒꯅꯦ ꯑꯇꯣꯞꯄ ꯃꯐꯝꯗ ꯆꯠꯈꯤꯅ ꯍꯥꯏꯔꯦ ꯑꯩꯅ ꯂꯥꯛꯄ ꯀꯥꯟꯗ ꯑꯗꯣ ꯅꯪꯗꯣ ꯎꯗꯤ ꯎꯔꯝꯃꯦ ꯑꯩꯅ ꯀꯧꯕ ꯀꯥꯟꯗ ꯀꯣ ꯅꯪꯗꯣ ꯇꯥꯗꯕꯤꯗꯣ ꯑꯗꯨꯝ ꯆꯠꯈ꯭ꯔꯦꯕ
ꯑꯣ ꯑꯗꯨꯅꯦ
ꯑꯇꯩꯗꯤ ꯍꯌꯦꯡꯒꯤ ꯀꯩꯀꯩ ꯀꯩꯀꯩ ꯇꯧꯒꯗꯕ ꯂꯩꯒꯦ ꯊꯦꯡꯀꯤꯌꯨ
ꯇꯦꯟ ꯄꯨꯡ ꯇꯦꯟꯒꯨꯝꯕ ꯑꯗꯨ
ꯑꯥ
ꯑꯗꯨ ꯄꯨꯡ ꯑꯅꯤ ꯑꯅꯤꯒꯨꯝꯕ ꯑꯗꯨꯇꯤꯗ ꯆꯠꯂꯒꯦ ꯑꯗꯨ
ꯑꯣ ꯑꯗꯨꯗꯤ ꯄꯣꯊꯥꯕꯒꯤ ꯃꯇꯝ ꯂꯩꯇ꯭ꯔꯦꯀꯣ ꯍꯥꯏ ꯍꯥꯏꯕ ꯌꯥꯕꯅꯦ ꯃꯇꯝꯗꯤ ꯈꯤꯇꯪ ꯄꯤꯕꯤꯌꯣ ꯑꯩꯈꯣꯏꯁꯨ ꯄꯣꯊꯥꯕꯒꯤ ꯃꯇꯝꯗꯣꯅ ꯍꯥꯏꯕ ꯌꯥꯏꯀꯣ ꯑꯥ ꯑꯣꯖꯥꯈꯩꯗꯤ ꯀꯃꯥꯏꯅ ꯇꯧꯒꯦ ꯅꯨꯡꯉꯥꯏꯕ꯭ꯔꯣ ꯍ ꯍ ꯉꯥꯡꯕ ꯈꯣꯠꯄꯗꯤ ꯀꯩꯝ ꯇꯧꯗꯔꯣ ꯎꯝ ꯋꯥꯔꯗꯦꯟꯗꯤ ꯀꯃꯥꯏꯅ ꯇꯧꯒꯦ
ꯎꯝ ꯋꯥꯔꯗꯟꯗꯤ ꯐꯔꯦ
ꯆꯠꯀꯦ ꯊꯣꯛꯀꯦ ꯍꯥꯏꯕꯗ ꯌꯥꯕ꯭ꯔꯣ ꯑꯣ ꯑꯣ ꯑꯗꯨꯗꯤ ꯐꯔꯦꯀꯣ ꯃꯥꯗꯤ
ꯄꯨꯈ꯭ꯔꯤꯀꯣ ꯃꯥꯅ
ꯀꯩ ꯀꯌꯥ
ꯍꯥ
ꯀꯩ ꯒꯤ
ꯃꯥꯅ ꯍꯣꯁꯇꯦꯜꯗ ꯊꯝꯒꯦ ꯍꯥꯏꯌꯦ
ꯑꯣ
ꯎ ꯑꯗꯨꯅꯦ ꯋꯥꯔꯗꯟ ꯑꯗꯨ ꯃꯥꯒꯤ ꯒꯤ ꯍꯖꯕꯦꯟ ꯅꯨꯄꯥ
ꯑꯣ ꯑꯗꯨꯗꯤ ꯃꯥ ꯂꯩꯗ꯭ꯔꯗꯤ ꯃꯣꯏ ꯑꯅꯤꯗꯣ ꯁꯥꯎꯅꯕ ꯈꯔ ꯐꯔꯅꯤꯀꯣ
ꯍꯣꯏ ꯆꯨꯝꯃꯦ ꯑꯗꯨꯁꯨ ꯆꯨꯝꯃꯦ ꯑꯗꯨꯗꯤ ꯃꯥꯅ ꯀꯞꯀꯦ ꯇꯞꯄꯦ ꯇꯞꯄꯦ ꯌꯥꯝꯅ ꯇꯞꯄꯦ
ꯀꯩꯒꯤ ꯀꯞꯄꯤꯕ
ꯑꯗꯨ ꯌꯥꯝꯅ ꯀꯥꯞꯄꯦ
ꯎꯝ ꯅꯣꯏꯅ ꯀꯞꯀꯅꯣꯅ ꯊꯦꯝꯖꯤꯟꯕꯤꯗ꯭ꯔꯣ ꯊꯦꯝꯖꯤꯜꯂꯣ
ꯍꯥꯏꯈ꯭ꯔꯦ ꯃꯦꯝ ꯀꯞꯀꯨꯅꯨ ꯍꯥꯏꯈ꯭ꯔꯦ
ꯊꯦꯝꯖꯟꯂꯨꯀꯣ ꯑꯗꯨꯃꯥꯏꯅ ꯇꯧꯔꯣ ꯅꯠꯇ꯭ꯔꯗꯤ ꯅꯨꯡꯉꯥꯏꯔꯒ ꯃꯥꯗꯣ ꯑꯗꯨꯝ ꯀꯞꯄꯒ ꯀꯞꯄꯒꯥ ꯀꯩ ꯍꯥꯏꯕꯅꯣ ꯇꯥꯍꯧꯗ꯭ꯔꯦ
ꯇꯥꯕ꯭ꯔꯣ
ꯎꯝ ꯇꯥꯏꯌꯦ ꯇꯥꯏꯌꯦ ꯅꯪꯅ ꯉꯥꯡꯕꯗꯨ ꯇꯥꯏꯌꯦ ꯐꯖꯅ ꯑꯗ ꯑꯗꯨ ꯅꯪꯒꯤ ꯐꯦꯚꯔꯥꯏꯠ ꯀꯂꯔꯖꯦ ꯀꯩ ꯀꯂꯔ ꯑꯣꯏꯒꯦ ꯅꯪꯒꯤ ꯅꯪꯒꯤ ꯐꯦꯕꯔꯦꯠ ꯀꯂꯔꯖꯦ ꯀꯩ ꯀꯂꯔ ꯑꯣꯏꯒꯦ ꯅꯦꯕꯤ ꯕ꯭ꯂꯨ ꯄꯥꯝꯃꯦ ꯑꯩꯗꯤꯀꯣ ꯎꯝ ꯕ꯭ꯂꯨꯅ ꯍꯦꯟꯅ ꯄꯥꯝꯃꯦ ꯑꯦ ꯑꯩ ꯄꯥꯝꯃꯦ ꯅꯪꯗꯤ ꯎꯝ ꯅꯦꯚꯤ ꯕ꯭ꯂꯨꯒ ꯕ꯭ꯂꯨꯒꯗꯤ ꯑꯗꯨꯝ ꯈꯔꯗꯤ ꯑꯗꯨꯝ ꯃꯥꯟꯅꯩ ꯈꯣꯛ ꯃꯥꯟꯅꯗꯕꯗꯤ ꯑꯣꯏꯗꯦꯀꯣ ꯑꯥ ꯑꯗꯣ ꯎꯝ ꯅꯪꯒꯤ ꯅꯪꯒꯤ ꯐꯦꯚꯣꯔꯥꯏꯠ ꯐꯨꯠꯕꯣꯜ ꯄ꯭ꯂꯦꯌꯔꯖꯦ ꯀꯅꯥ ꯑꯣꯏꯒꯦ
ꯀꯩ
ꯐꯨꯠꯕꯣꯜ ꯄ꯭ꯂꯦꯌꯔꯁꯦ ꯀꯅꯥ ꯑꯣꯏꯒꯦ ꯍꯥꯏꯔꯒ ꯀꯩꯕ
ꯐꯨꯠꯕꯣꯜ ꯄ꯭ꯂꯦꯌꯔꯗꯤ ꯑꯩꯗꯤ ꯔꯣꯅꯥꯜꯗꯣ ꯐꯦꯟꯁꯅꯦ
ꯑꯣ ꯔꯣꯅꯥꯜꯗꯣ ꯐꯦꯟꯁꯇꯤ ꯑꯈꯣꯏꯒꯤ ꯑꯦ ꯏꯃꯥꯅꯕꯤ ꯑꯃꯖꯨ ꯂꯩꯌꯦ ꯑꯩꯗꯤ ꯀꯩꯅꯣꯒꯤꯅꯦ ꯎꯝ ꯑꯩꯗꯤ ꯅꯦꯃꯥꯔꯒꯤ ꯐꯦꯟꯅꯦ ꯅꯦꯃꯥꯔꯗꯣꯀꯣ ꯎꯝ ꯃꯥꯗꯣ ꯌꯥꯝꯅ ꯎꯝ ꯍꯣꯏ ꯐ꯭ꯂꯠꯄꯨꯗꯤ ꯈꯔ ꯑꯗꯨꯝ ꯇꯧꯋꯦꯀꯣ ꯅꯨꯄꯤꯗ ꯑꯗꯨ ꯑꯣꯏꯔꯒꯁꯨ ꯁꯨꯝ ꯃꯥꯒꯤ ꯑꯉꯥꯡ ꯑꯣꯏꯕꯒꯤ ꯒꯤ ꯃꯑꯣꯡ ꯃꯠ ꯇꯧ ꯇꯦꯇꯨ ꯀꯩꯀꯩ ꯍꯛꯄ ꯈꯣꯠꯄ ꯌꯥꯝ ꯆꯝꯖꯕ ꯃꯇꯧꯗꯣ ꯑꯗꯨꯗ ꯄꯥꯝꯕ ꯑꯗꯨꯒ ꯕꯣꯜꯖꯨ ꯁꯥꯟꯅꯕ ꯍꯩꯌꯦꯕꯀꯣ ꯃꯥꯗꯣ ꯑꯗꯨꯝ
ꯍꯣꯏ
ꯑꯗꯨꯅ ꯄꯥꯝꯕ ꯑꯗꯨ ꯅꯪ ꯉꯁꯤ ꯀꯩꯅꯣ ꯗꯕ꯭ꯔꯥ ꯎꯝ ꯕꯣꯜ ꯁꯥꯟꯅ ꯑ ꯕꯣꯜ ꯁꯥꯟꯅ ꯕꯣꯜ ꯂꯩꯌꯦ ꯍꯥꯏꯌꯦ ꯑꯗꯨꯗꯣ ꯌꯦꯡꯉꯣꯏꯗ꯭ꯔꯣ ꯌꯦꯡꯉꯔꯣꯏ ꯀꯩꯒꯤ ꯑ ꯀꯩꯗꯧꯔꯒꯦ ꯅꯁꯥ
ꯑꯩꯗꯤ ꯀꯣꯛ ꯀꯣꯛ ꯅꯥꯏꯌꯦ ꯑ ꯆꯤꯛ ꯆꯤꯛ ꯇꯧꯋꯦꯀꯣ
ꯆꯤꯛ ꯆꯤꯛ ꯇꯧꯋꯦ ꯀꯩ ꯀꯩꯒꯤ ꯀꯥꯏ ꯀꯥꯏ ꯀꯥꯏ ꯀꯗꯥꯏ ꯆꯠꯂꯨꯔꯒꯦ ꯍꯥ
ꯈꯝꯕ꯭ꯔꯣ
ꯍꯜꯂꯣ
ꯑ ꯇꯥꯕ꯭ꯔꯣ
ꯇꯥꯔꯦ ꯇꯥꯔꯦ ꯍꯥꯏꯔꯛꯑꯣ ꯊꯨ ꯀꯣ ꯃꯤꯅꯤꯠ ꯃꯤꯅꯤꯠ ꯃꯤꯅꯤꯠ ꯑꯃꯇꯪ ꯄꯤꯕꯤꯌꯨꯀꯣ ꯑꯗꯨꯝ ꯅꯪ ꯍꯥꯏꯔꯛꯑꯣ ꯀꯩꯒꯤ ꯆꯤꯛ ꯀꯤꯅꯣ ꯀꯃꯥꯏꯅ ꯇꯧꯔꯤꯅꯣ ꯍꯥꯏꯕꯗꯣ ꯑꯩ ꯍꯤꯗꯥꯛ ꯂꯩꯔꯗꯤ ꯄꯤꯕꯤꯒꯦꯕꯀꯣ ꯅꯪ ꯇꯣ
ꯍꯣꯏ ꯍꯣꯏ
ꯍꯥꯏꯔꯛꯑꯣ ꯀꯩꯗꯧꯔꯒꯦ ꯑꯩ ꯊꯕꯛ ꯁꯤꯟꯗꯦꯗ ꯀꯩꯅꯣꯝ ꯈꯛꯇꯪ ꯇꯧꯔꯝꯕꯅꯦ ꯍꯧꯖꯤꯛꯇꯤ ꯂꯣꯏꯔꯦ ꯎꯝ ꯇꯧꯅꯉꯥꯏ ꯇꯧꯅꯉꯥꯏ ꯎꯝ ꯂꯩꯇꯔꯦ ꯑꯗꯨꯅꯅꯤ ꯍꯣꯏ ꯍꯣꯏ ꯑꯩꯁꯨ ꯅꯪꯒ ꯋꯥꯔꯤ ꯁꯥꯟꯅꯕꯗꯣ ꯌꯥꯝꯅ ꯅꯨꯡꯉꯥꯏꯔꯦ ꯀꯔꯤ ꯑꯥ
ꯅꯠꯇꯦ ꯅꯪꯒꯤ ꯃꯃꯥꯗꯤ ꯅꯨꯡꯉꯥꯏꯕ꯭ꯔꯣ
ꯍꯣꯏ ꯑꯗꯨꯝ ꯅꯨꯡꯉꯥꯏ ꯈꯪ ꯅꯨꯡꯉꯥꯏꯗ ꯅꯨꯡꯉꯥꯏꯔꯣꯏꯗ꯭ꯔꯤꯅꯣ ꯑꯁ ꯑꯗꯣ ꯅꯪꯗꯣ ꯅꯥꯍꯟꯒꯅꯨꯀꯣ ꯅꯥꯔꯗꯤ ꯑꯣꯖꯥꯅꯁꯨ ꯁꯥꯎꯕꯅꯦ ꯑꯗꯨꯒ ꯀꯩꯅꯣꯁꯨ ꯇꯧꯕꯅꯤ ꯎꯝ ꯍꯥꯏꯗꯤ ꯐꯖꯅ ꯍꯥꯏꯅꯗꯦꯗꯅ ꯃꯥꯗꯤ ꯀ꯭ꯂꯥꯁ ꯌꯥꯎꯅꯤꯡꯗꯕꯅꯦ ꯅꯁꯟ ꯃꯔꯤꯅꯤ ꯑꯗꯨꯃꯥꯏꯅ ꯍꯥꯏꯔꯗꯤ ꯅꯪꯁꯨ ꯅꯨꯡꯉꯥꯏꯔꯔꯣꯏ ꯑꯩꯈꯣꯏꯁꯨ ꯅꯨꯡꯉꯥꯏꯔꯔꯣꯏ ꯑꯗꯨꯝ ꯅꯥꯍꯟꯕ ꯌꯥꯗꯦꯀꯣ
ꯍꯣꯏ ꯍꯣꯏ ꯆꯨꯝꯃꯦ
ꯎꯝ ꯑꯣ ꯑꯗꯨ ꯕꯣꯜꯗꯣ ꯌꯦꯡꯉꯗꯤ ꯅꯨꯡꯉꯥꯏꯒꯗꯕꯅꯦ ꯎꯝ
ꯋꯥꯔꯕ꯭ꯔꯣ ꯅꯪ ꯑꯩꯉꯣꯟꯗ ꯋꯥꯔꯤ ꯁꯥꯔꯗꯤ
ꯋꯥꯔꯤꯁꯥꯗꯗꯤ ꯇꯧꯕ ꯋꯥ ꯗ ꯋꯥꯗ ꯀꯩꯝ ꯇꯧꯗꯦ ꯌꯥꯝ